ꯍꯥ ꯌꯦꯁ ꯑꯣꯏꯣꯏ ꯇꯌꯦ ꯍꯂ ꯑꯣꯏꯥꯏ ꯇꯥꯏ
ꯍꯜꯂꯣ
ꯍꯜꯂꯣ
ꯎꯝ ꯇꯥꯏꯔꯦ ꯇꯥꯏꯔꯦ
ꯑꯣ
ꯍꯥ ꯌꯥꯝ ꯋꯥꯕ꯭ꯔꯣ ꯉꯁꯤꯁꯦ
ꯑꯋꯥꯗꯦꯗ
ꯑ ꯇꯦꯟꯁꯟ ꯆꯔꯦ
ꯑ ꯅꯥꯁꯤ ꯑ ꯑꯩꯈꯣꯏꯒ ꯑꯩꯈꯣꯏꯒꯤ ꯏꯃꯥꯟꯅꯨꯕꯤꯒꯤ ꯏꯃꯥꯟꯅꯨꯕꯤ ꯑꯃꯒꯤ ꯕꯥꯔꯗꯦ ꯂꯩꯌꯦ ꯑꯗꯨ ꯃꯥꯅ ꯑꯌꯦꯡ ꯄꯤꯛ ꯇꯧ
ꯑꯣ ꯅꯣꯏ ꯍꯣꯁꯇꯦꯜꯗꯣ
ꯆꯥꯛ ꯊꯣꯡꯕ ꯌꯥꯕ꯭ꯔꯥ
ꯑꯥ ꯍꯣꯏ ꯊꯨꯝꯕ ꯌꯥꯏ ꯑꯗꯣ ꯃꯥꯗꯤ ꯊꯨꯝꯗꯦ ꯁꯤꯗ ꯃꯥꯅ ꯍꯣꯇꯦꯜꯗ ꯍꯣꯏ ꯍꯣꯠꯇꯦꯜꯗ
ꯑꯣ
ꯌꯥ
ꯀꯔꯤ ꯀꯔꯤ ꯇꯧꯔꯦ ꯉꯁꯤꯗꯤ
ꯑꯥ ꯉꯁꯤ ꯑꯌꯨꯛꯇ ꯍꯧꯒꯜꯂꯦ ꯑꯗꯨꯒ ꯆꯔ ꯑ ꯀ꯭ꯂꯥꯁ ꯆꯂꯦ ꯑꯗꯨꯒ ꯑꯂꯑꯦ ꯂꯔꯒ ꯆꯥꯛ ꯆꯔꯦ ꯆꯥꯛ ꯆꯔꯒ ꯗꯨꯇꯤ ꯆꯜꯂꯦ ꯑꯃꯨꯛꯀꯜꯂ ꯂꯩ ꯆꯦꯛꯆꯒ ꯏꯔ ꯏꯔꯨꯖꯦ ꯏꯔꯨꯒ ꯏꯔꯨ ꯐꯖꯔꯒ ꯆꯥꯛꯆꯥꯏ ꯆꯥꯛꯆꯔꯒ ꯍꯧꯖꯤꯛ ꯂꯔꯛꯏ
ꯑꯥ ꯑꯗꯩ ꯏꯔ ꯏꯔꯒ ꯇꯧꯕ꯭ꯔꯥ
ꯍꯣꯏ ꯂꯥꯏꯔꯤꯗꯤ ꯍꯣꯏ ꯎꯝ ꯏꯕꯥ ꯌꯥꯝ ꯂꯩꯌꯦ ꯑ ꯂꯣꯏꯗ꯭ꯔꯤ
ꯏꯅꯤꯡꯉꯥꯏ ꯌꯥꯝ ꯂꯩ ꯍꯥꯏꯕ
ꯍꯣꯏ ꯌꯥꯝ ꯂꯩꯌꯦ ꯍꯣꯏ ꯑ ꯍꯧꯖꯤꯛ ꯍꯧꯖꯤꯛꯇꯤ ꯏꯗꯦ
ꯑꯥ
ꯅꯪ ꯑꯥ ꯅꯣꯏꯒꯤ ꯀꯥ ꯑꯃꯗ ꯃꯤ ꯀꯌꯥ ꯂꯩꯕ꯭ꯔꯥ
ꯑꯥ ꯃꯤ ꯇꯔꯨꯛ ꯇꯔꯦꯠ ꯍꯣꯏ ꯑꯗꯨ ꯑ ꯍꯥ
ꯍꯥꯏꯌꫭ ꯍꯥꯏꯌꯥ
ꯑꯩ ꯍꯥꯏꯕꯗꯤ ꯕꯦꯛꯒ꯭ꯔꯥꯎꯟꯗ ꯃꯤ ꯃꯈꯣꯟ ꯌꯥꯝ ꯇꯥꯏ ꯍꯥꯏꯕꯅꯤꯗ
ꯑꯣꯏ
ꯍꯥꯏꯔꯣ ꯅꯪ ꯍꯥꯏꯒꯗꯕꯗ
ꯑ ꯂꯣꯏ ꯌꯥꯏ
ꯑꯗꯣ ꯀꯩꯗꯧꯕ ꯅꯪ ꯑꯗꯣ ꯍꯥꯏꯔꯒ ꯂꯣꯏꯁꯤꯟꯒ꯭ꯔꯕꯗꯣ
ꯑꯩ ꯌꯥꯔꯦ
ꯐꯔꯦꯅꯦ
ꯑꯥ
ꯃꯁꯤ
ꯎꯝ ꯑ ꯅꯪ ꯆꯥꯛꯆꯔꯕ꯭ꯔꯣ
ꯎꯝ ꯆꯥꯔꯦ ꯑꯩꯖꯨ
ꯑ ꯁꯤꯔꯤ ꯃꯥꯏꯔꯦꯟ ꯇꯧꯔꯦ ꯍꯥꯏ ꯑꯩꯁꯦ ꯃꯦꯗꯥꯦꯟ ꯈꯪꯕ꯭ꯔ ꯃ ꯃꯥꯏ ꯃꯩꯔꯦꯟ ꯃꯩꯔꯦꯟ ꯆꯥꯔꯦ
ꯃꯥꯏꯔꯦꯟ ꯃꯥꯏꯔꯦꯟ ꯑꯗꯨꯗꯤ ꯈꯟꯗꯦ ꯍꯥꯏꯗꯤ
ꯃꯥꯏꯔꯦꯟ ꯍꯥꯏꯗꯤ ꯑꯁ ꯑꯩꯁꯦ ꯃꯩꯇꯩꯂꯣꯟꯗ ꯃꯆꯨꯗꯣ ꯍꯥꯏꯕ ꯍꯩꯇꯅꯦ ꯄꯝꯀꯤꯗ
ꯑꯣ ꯑꯣ
ꯑꯗꯨꯝ ꯃꯦꯔꯦꯟ ꯀꯧꯕꯅꯤ
ꯃꯥꯏꯔꯦꯟꯗꯤ ꯃꯩꯇꯩ ꯂꯣꯡꯡꯂꯥ
ꯍꯣꯏ ꯃꯩꯇꯩꯂꯣꯟ ꯃꯥꯏꯔꯦꯟꯁꯤꯅ ꯃꯩꯇꯩꯂꯣꯟ
ꯎꯝ ꯃꯔꯤ ꯑꯗꯣ ꯍꯥꯎꯕ꯭ꯔꯥ
ꯍꯥꯎꯋꯦ ꯍꯥꯏꯕ ꯇꯥꯔꯦꯪ ꯏꯅꯥꯎ ꯅꯨꯄꯥꯅ ꯊꯣꯡꯈꯤꯕ
ꯑꯣ
ꯅꯣꯏꯗꯤ ꯌꯨꯝꯗ ꯃꯤ ꯀꯌꯥ ꯂꯩꯕꯅꯣ ꯍꯥꯏꯗꯤ ꯑ ꯑꯥ ꯍꯣꯏ ꯌꯨꯝꯗ
ꯑꯩꯒꯤ ꯌꯨꯝꯗꯔ ꯑꯣ ꯑꯩꯒꯤ ꯌꯨꯝꯗꯗꯤ ꯃꯤ ꯑ
ꯈꯔ ꯂꯩ
ꯍꯨꯝ ꯅꯨꯄꯥ ꯀ꯭ꯌꯥ ꯅꯨꯄꯤ ꯀ꯭ꯌꯥ
ꯅꯨꯨꯄꯥ ꯑꯅꯤ
ꯑꯥ
ꯑ ꯑꯗꯨꯒ ꯑ ꯅꯨꯄꯤ ꯃꯔꯤ
ꯅꯪꯒ ꯄꯣꯛꯃꯤꯟꯅꯕ
ꯍꯥ
ꯅꯪꯒ ꯄꯣꯛꯃꯤꯟꯅꯕ
ꯑꯩꯒ ꯄꯣꯛꯃꯤꯟꯅꯕ
ꯁꯤꯕ꯭ꯂꯤꯡꯁ
ꯍꯣꯏ
ꯑꯣ
ꯁꯤꯕ꯭ꯂꯤꯡꯁ
ꯑꯥ
ꯑꯦ ꯁꯤꯕ꯭ꯂꯤꯡꯁꯗꯤ ꯇꯔꯨꯠꯅꯦ
ꯑꯣ ꯀꯅꯥ ꯍꯥꯏꯔꯒ ꯇꯔꯦꯠ ꯑꯣꯏꯕ꯫
ꯇꯔꯦꯠꯗꯤ ꯑꯩꯒꯤ ꯐꯦꯃꯤꯂꯤ ꯌꯨꯝꯗ
ꯑꯧ ꯑꯗꯣ ꯀꯅꯥꯕꯨ ꯄꯥꯟ ꯃꯃꯥꯔꯥꯝ ꯄꯄꯥ ꯀꯅꯥꯕꯨ ꯄꯥꯟꯕꯅꯣꯕ ꯑꯣ ꯄꯄꯥꯗꯤ ꯂꯩꯇ꯭ꯔꯕ
ꯄꯥꯄꯥꯗꯤ ꯄꯥꯄꯥꯗꯤ ꯂꯩꯌꯦ
ꯃꯃꯥ ꯂꯩꯇꯕ
ꯍꯣꯏ ꯃꯃꯥ ꯂꯩꯇꯦ
ꯑꯩꯈꯣꯏꯅꯃꯨꯛ ꯑ ꯃꯥꯃꯥ ꯂꯩꯕ ꯄꯄꯥ ꯂꯩꯇꯕ
ꯑꯣ
ꯑꯩꯁꯨ ꯃꯤ ꯇꯔꯦꯠꯅꯤ ꯑꯩꯗꯤ ꯁꯤꯕ꯭ꯂꯤꯡꯁ ꯇꯔꯦꯠ ꯑ ꯅꯣꯏꯗꯒꯤ ꯈ꯭ꯔ ꯌꯥꯝꯈ꯭ꯔꯦꯅꯦ
ꯍꯣꯏ ꯍ ꯍ ꯍ ꯑꯩꯗꯦ ꯍꯣꯏ
ꯑꯩꯈꯣꯏꯗꯤ
ꯅꯨꯄꯥ ꯉꯥꯛꯇꯅꯦ ꯅꯨꯄꯤ ꯌꯥꯎꯗꯦ
ꯑꯣ ꯅꯨꯄꯤ ꯌꯧꯗꯦ
ꯑꯥ
ꯑꯣ ꯑꯩꯗꯤ ꯑꯩꯒꯤ ꯑꯩꯒꯤ ꯌꯨꯝꯒꯤ ꯕ꯭ꯔꯗ꯭ꯔꯖ ꯑꯅꯤ ꯂꯩꯌꯦ꯫
ꯑꯣ ꯅꯪꯅ ꯀꯌꯥ ꯁꯨꯕꯗꯅꯣ꯫
ꯊꯥꯔꯗ ꯑꯍꯨꯝ
ꯑꯣ ꯅꯨꯄꯤꯁꯨ ꯑꯃ ꯂꯩꯕ
ꯍꯣꯏ ꯅꯨꯄꯤꯁꯨ ꯑꯃ ꯂꯩꯌꯦ
ꯌꯥꯏꯅ
ꯍꯣꯏ
ꯅꯆꯦꯅ ꯑꯅꯤ
ꯍꯣꯏ ꯏꯆꯦꯅ ꯑꯅꯤꯗꯤ
ꯑ ꯃꯣꯏꯗꯤ ꯀ꯭ꯌꯥꯀ꯭ꯌꯝ ꯀꯔꯤ ꯀꯔꯤ ꯇꯧꯔꯤꯒꯦ
ꯑꯣ ꯑꯩꯒꯤ ꯏꯆꯦ ꯑꯃꯗꯤ ꯃꯄꯥꯟꯗ ꯂꯩꯌꯦ ꯑ ꯃꯄꯟꯗ ꯕꯦꯀꯤꯟ ꯇꯧꯋꯦ ꯕꯦꯀꯤꯟ ꯊꯕꯛ ꯕꯦꯀꯤꯡꯒꯤ ꯊꯕꯛ ꯇꯧꯋꯦ ꯑꯗꯨꯒ ꯃꯗꯤ ꯑꯃꯗꯤ ꯑ ꯑꯣꯖꯥ
ꯑꯣꯖꯥ
ꯇꯧꯋꯦ ꯍꯣꯏ
ꯑꯣ ꯀꯥꯏꯗ ꯇꯧꯕ
ꯑ ꯑꯩꯒꯤ ꯌꯨꯝꯗ ꯇꯧꯋꯦ
ꯑꯣꯑꯣ
ꯑ ꯆꯦꯂꯣꯝ ꯕꯦꯛꯀꯤꯡ ꯇꯧꯋꯦ ꯍꯥꯏꯕꯗꯣ ꯀꯔꯤ
ꯀꯦꯛ ꯀꯦꯛꯒꯤ ꯕꯦꯛ ꯍꯥ
ꯀꯔꯤ ꯂꯝꯗ꯭ꯔꯥ
ꯑꯒꯔ ꯑ ꯀꯦꯔꯂ
ꯀꯦꯔꯦꯂꯥꯗ ꯑꯥ ꯑꯥ
ꯑꯥ ꯑꯗꯨꯗꯤ ꯅꯪꯗꯤ ꯆꯍꯤ ꯀꯌꯥ ꯁꯨꯔꯦ
ꯑꯩꯗꯤ ꯆꯍꯤ ꯇ꯭ꯋꯦꯟꯇꯤꯇꯨ ꯁꯨꯔꯦ
ꯍꯣꯍꯨꯏ
ꯎꯝ
ꯑꯅ ꯍꯥꯎꯕ ꯃꯟꯂꯦ ꯑꯣ ꯑꯗꯨꯗꯤ
ꯑꯗꯨꯒ ꯍꯪꯉꯗꯤ ꯀꯥꯎꯔꯣꯏꯕ
ꯑꯣ ꯑꯣ ꯅꯅꯦ ꯅꯅꯦ ꯆꯍꯤ ꯀꯌꯥ ꯁꯨꯨꯔꯦ
ꯅꯉꯣꯟꯗꯒꯤ ꯑꯅꯤ ꯍꯜꯂꯦ ꯑ ꯍꯣꯏ ꯑꯅꯤ ꯁꯨꯗꯦ ꯑꯃ ꯈꯔ ꯍꯦꯜꯂꯦ
ꯑꯣ ꯑꯗꯨ ꯆꯍꯤꯒꯨꯝꯕꯗꯨ ꯍꯥꯏꯕ ꯌꯥꯕ꯭ꯔ
ꯈꯪꯗꯦ ꯑꯩꯁꯨ ꯌꯥꯗꯤ ꯌꯥꯗꯕ ꯃꯥꯜꯂꯦ ꯆꯍꯤꯗꯤ
ꯑꯗꯨ ꯀꯔꯤꯒꯤ ꯍꯥꯏꯕ꯭ꯔꯥ
ꯑꯩꯁꯨ ꯀꯥꯎꯈ꯭ꯔꯦꯅꯦ
ꯑꯩꯗꯤ ꯅꯪ ꯈꯪꯕ ꯃꯥꯜꯂꯦ
ꯀꯥꯎꯈ꯭ꯔꯦ ꯑꯁꯤꯒꯤꯗꯤ ꯄ꯭ꯔꯥꯏꯚꯦꯠꯇ ꯇꯧꯒꯗꯕ ꯗꯅꯤ
ꯑꯣ ꯑꯗꯣ ꯑꯩꯗꯤ ꯈꯟꯗꯦꯀꯣ
ꯄ꯭ꯔꯥꯏꯚꯦꯠꯇ ꯆꯦꯠ ꯇꯧꯕ ꯌꯥꯏꯅꯥꯀꯣ
ꯑꯩ ꯈꯪꯗꯦꯗ
ꯀꯩꯒꯤ ꯌꯥꯗꯕ
ꯑꯥ ꯑꯁꯦꯡꯕꯗꯤ ꯑꯩꯗꯤ ꯋꯥꯔꯤ ꯁꯥꯕ ꯇꯥꯜꯂꯦ
ꯋꯥꯔꯤ ꯁꯥꯕ ꯇꯝꯅꯕꯅꯤꯗꯥ
ꯑꯗꯣ ꯊꯕꯛꯁꯨ ꯌꯥꯝ ꯂꯩꯕꯒꯤ
ꯑꯩꯗꯤ ꯎꯝ ꯐ꯭ꯔꯤ ꯒꯨꯝꯕ ꯑꯣꯏꯔꯒ ꯀꯔꯤꯁꯨ ꯇꯧꯅꯤꯡꯉꯥꯏ ꯂꯩꯇꯕ ꯃꯇꯝꯒꯨꯝꯕꯗꯗꯤ ꯇꯧꯕ ꯌꯥꯏꯑꯦꯅ
ꯑꯥ ꯍꯥ
ꯅꯪ ꯐ꯭ꯔꯤ ꯑꯣꯏꯔꯒ ꯀꯔꯤꯁꯨ ꯇꯧꯅꯤꯡꯉꯥꯏ ꯂꯩꯇ꯭ꯔꯗꯤ ꯇꯧꯕ ꯌꯥꯏꯑꯦꯅ ꯊꯕꯛ ꯆꯤꯟꯗ꯭ꯔꯗꯤ ꯈꯔꯥ ꯇꯟꯕ꯭ꯔꯥ
ꯑꯁꯦꯡꯕꯅꯦ
ꯀꯔꯤꯒꯤ ꯇꯟꯕ꯭ꯔꯥ
ꯑꯩ ꯈꯪꯗꯦꯗ ꯑꯩꯁꯨ
ꯀꯥꯏꯗꯦ ꯀꯥꯏꯗꯦ ꯇꯜꯂꯁꯨ ꯀꯥꯏꯗꯦꯗꯥ
ꯁꯤꯗ ꯁꯥꯟꯅꯕ ꯐꯪꯔꯤꯁꯦ ꯌꯥꯔꯕꯅꯤꯗ
ꯍꯥ
ꯁꯤꯗ ꯁꯥꯟꯅꯕ ꯐꯪꯕ ꯐꯥꯎ ꯌꯥꯝ ꯐꯔꯕꯅꯦꯕ
ꯑꯗꯨꯗꯒꯤꯅꯤ ꯑꯩꯗꯤ ꯇꯣꯄꯤꯛꯁꯨ ꯂꯩꯇꯦ ꯁꯥꯟꯅꯕ
ꯎꯝ ꯇꯣꯄꯤꯛꯄꯨ ꯄꯨꯊꯣꯛꯔꯛꯎꯅꯥ ꯅꯪꯁꯨ ꯈꯜꯂꯒ
ꯑꯥ ꯍꯥ ꯉꯥꯁꯤ ꯀꯔꯤ ꯀꯔꯤ ꯇꯧꯔꯤꯒꯦ
ꯉꯥꯁꯤ ꯇꯧꯗꯦꯇꯥ ꯈꯔꯥ ꯉꯁꯥꯏ ꯏꯕꯥꯅꯤ ꯉꯥꯡꯅꯕ ꯅꯠꯇ꯭ꯔꯥ
ꯍꯣꯏ
ꯐꯤ ꯁꯨꯔꯒ ꯑꯗꯨꯝ ꯂꯩꯌꯦ ꯑꯗꯨ ꯃꯇꯨꯡꯗ ꯍꯥꯏꯕ꯭ꯔꯥ
ꯍꯣꯏ
ꯇꯧꯗꯦꯗ
ꯇꯧꯗꯦ ꯇꯧꯗꯦꯔ
ꯌꯥꯏꯌꯦ ꯌꯥꯏ ꯇꯧ ꯀꯔꯤ ꯍꯥꯏꯕꯅꯣ ꯅꯪ ꯅꯪ ꯍꯪꯕꯗꯣ
ꯀꯔꯤ ꯀꯔꯤ ꯇꯧꯕ꯭ꯔꯥ ꯍꯥꯌꯦ ꯑꯥ ꯃꯇꯝꯗꯥ ꯑꯥ ꯃꯇꯨꯡꯗ
ꯎꯝ
ꯎꯝ
ꯃꯇꯨꯡꯗ ꯑꯗꯨꯝ ꯆꯥꯛ ꯆꯥ ꯔꯦ ꯍꯥꯏꯕ ꯇꯥꯔꯦꯅꯦ ꯑꯩꯈꯣꯏ ꯏꯃꯥꯟꯅꯕ ꯈꯣꯏꯒ
ꯅꯗꯤ ꯌꯨꯝ ꯑ
ꯎꯝ ꯍꯥꯏꯔꯣ ꯍꯥꯏꯔꯣ
ꯅꯪꯅꯦ ꯌꯨꯝꯗ ꯂꯩꯥꯏꯕ꯭ꯔꯥ ꯔꯦꯡꯗꯥ ꯂꯥꯏꯕ꯭ꯔ
ꯎꯝ ꯔꯦꯟꯁꯤꯅ ꯇ ꯌꯨꯝꯁꯨ ꯅꯠꯇꯦ